ꯆꯥꯏꯑ ꯆꯥꯏꯑꯌꯦ ꯆꯥꯏꯉꯦ ꯆꯧꯔꯤꯌꯦꯦ ꯉꯁꯤ ꯊꯦꯡꯉꯦ ꯆꯥꯕ
ꯌꯥꯝꯁꯤ ꯀꯔꯤ ꯃꯊꯦꯜ ꯆꯥ ꯆꯥꯗ
ꯑ ꯈꯔꯕꯨꯗ ꯑꯣ ꯇꯥꯏ ꯎꯝ ꯆꯥꯔꯕꯣ
ꯑꯩꯣꯏꯗꯤ ꯆꯥꯔꯦ ꯃꯁꯤ ꯃꯤ ꯎ ꯉꯥꯣ ꯄꯥꯄꯔꯣ ꯉꯥ ꯆꯥꯎꯕ ꯉꯥ ꯈꯣꯡꯕ ꯌꯦ ꯑꯗꯨꯒ ꯀꯣꯏ ꯑ ꯑꯁ ꯌꯥꯝꯅꯉ ꯄꯥꯊꯣꯛꯄꯒ ꯉꯝꯗ꯭ꯔꯦ ꯑꯩꯈꯣꯏ
ꯌꯥꯝꯈ꯭ꯔꯦꯗ
ꯌꯥꯝꯃꯟꯕ ꯖꯥꯠꯅꯤ ꯊꯝꯕꯝ ꯂꯩꯇ꯭ꯔꯦ꯫
ꯎꯝ
ꯃꯦꯟꯁꯤꯂꯨꯗꯤ ꯆꯠꯈ꯭ꯔꯕꯣ
ꯇꯥꯍꯟ ꯉꯥꯡꯣ ꯇꯊꯕ ꯌꯥꯏꯗꯣ ꯑꯗꯨꯒꯤ ꯃꯥꯗꯣ ꯉꯔꯥꯡꯗꯣ ꯊꯨꯝꯕ ꯄꯦꯟꯗ꯭ꯔꯌꯦ ꯑꯗꯨꯒ ꯗꯥ ꯃꯌꯨꯝ ꯆꯠꯈꯔꯦ ꯗ꯭ꯔꯦ ꯃꯃꯤꯠꯀ ꯄꯥꯡ ꯉꯝꯗ꯭ꯔꯦ ꯌꯥꯝ ꯋꯥꯒꯔꯥꯖꯥꯠꯅꯤ
ꯍꯥꯎ
ꯀꯅꯥ ꯀꯅꯥꯅꯣ ꯅꯤꯉꯥꯏ ꯀꯟꯅ ꯇꯧꯔꯤꯁꯤꯅ
ꯃꯃꯥꯒꯤ ꯐꯣꯟꯗꯤ ꯃꯃꯥꯗ ꯍꯣꯉꯣ ꯅꯁꯦ ꯍꯧꯖꯤꯛ ꯍꯥꯎ ꯂꯣꯟ ꯂꯣꯟꯕ ꯌꯥꯗꯦ ꯁꯦ ꯄꯤꯔꯎꯒ ꯅꯆꯦ ꯍꯖꯥꯛꯗ ꯍꯥꯎ ꯂꯣꯟ ꯂꯤꯟꯕ ꯌꯥꯗꯦ ꯎꯝ ꯎꯝ ꯍꯦ ꯑꯣ
ꯐꯣꯟ ꯑꯗꯨꯅꯦ ꯐꯣꯟꯒꯤ ꯕꯦꯛꯒ꯭ꯔꯥꯎꯟꯗ ꯉꯥꯡꯏ ꯃꯌꯥꯝꯗꯣ ꯃꯩꯇꯩꯂꯣꯟ ꯉꯥꯡꯃꯣ ꯍꯥꯏꯌꯨ
ꯎꯅ ꯆꯥꯛ ꯆꯥꯃꯤꯟꯅꯔꯤꯏꯅꯤ ꯑꯗꯨꯒ ꯉꯥꯡꯗꯣꯔ ꯍꯥꯏꯗꯣꯏꯔꯨꯅꯤꯅꯦ
ꯎꯝ ꯎꯝ ꯎꯝ ꯃꯣꯏꯕꯨꯒꯔꯤ ꯃꯊꯦꯜꯅꯦꯕ
ꯑ ꯍ ꯍ ꯍ ꯎ ꯎꯝ
ꯀꯔꯤ ꯃꯊꯦꯜꯅꯣ ꯋꯥꯎ ꯅꯨꯡꯗꯥꯡꯗ ꯆꯒꯦꯝ ꯄꯣꯝꯕ ꯆꯥꯕ
ꯎꯝ ꯑꯥꯔꯠ
ꯑꯗꯩ ꯑꯅꯥꯕ ꯐꯨꯔꯀꯅꯤ ꯑꯩꯅ
ꯄꯦ ꯂꯝꯅꯤ
ꯑꯉꯥꯡꯗꯣ ꯃꯄꯥꯥꯟꯗ ꯊꯝꯒꯣ ꯉꯍꯥꯛꯇꯪ
ꯊꯝꯈ꯭ꯔꯦ ꯊꯝꯈ꯭ꯔꯦ ꯇꯨꯗꯦꯟ ꯂꯥꯛꯄ ꯍꯧꯔꯕꯣ ꯑꯃꯨꯛ ꯑꯣ
ꯑꯦꯔꯣ
ꯑꯥ
ꯂꯥꯏꯗ ꯑꯗꯨꯕꯨꯣ ꯍꯧꯖꯤꯛ ꯀ ꯑꯗꯨꯦ ꯂꯗꯤ ꯌꯥꯝꯅꯗꯤ
ꯐ꯭ꯔꯔꯤꯒꯗꯗꯣ
ꯑꯗꯨ ꯑꯍ ꯆ ꯌꯥ ꯌꯥꯝ ꯅꯨꯡꯁꯤꯅ ꯍꯥꯏ ꯇꯔꯦ
ꯎꯝ
ꯌꯥꯕꯨꯨꯁꯤꯅ ꯍꯥꯏꯒꯁ ꯄꯥꯝꯖꯃ ꯏꯅ ꯅꯪꯒꯤꯗꯅꯝ ꯄꯤꯁꯨ ꯐꯣꯔ ꯄꯥꯏ ꯊꯠꯇꯦ
ꯄꯨꯂꯞ ꯑꯩꯈꯣꯏ ꯃꯅꯨꯡꯗ ꯊꯝꯕ ꯑꯩꯈꯣꯏꯅ ꯑꯥꯗ ꯑꯗꯨꯒꯤ
ꯔꯦ ꯀꯇꯥꯏꯗ
ꯃꯄꯥꯟꯗ ꯐꯣꯟ ꯃꯅꯨꯡꯗ ꯎꯝ
ꯑꯗꯨꯏ ꯑꯣꯏꯔꯝꯃ ꯑꯩꯁꯨ ꯈꯜꯂꯦꯕ ꯅꯣꯏꯁꯦ ꯆꯥꯛ ꯆꯥꯔꯤꯕ꯭ꯔꯥ ꯅꯠꯇ꯭ꯔ ꯀꯩꯅꯣꯝꯃꯗꯤ ꯇꯧꯔꯝꯃꯅꯤ ꯍꯧꯖꯤꯛꯐꯥꯎ ꯄꯥꯏꯈꯠꯇ꯭ꯔꯤꯁꯦ ꯈꯜꯂꯤꯅꯦꯕ ꯑꯩꯁꯨ ꯃꯇꯥꯡꯗ
ꯎꯝ ꯊꯗꯣ
ꯑꯩꯗꯤꯅꯦ ꯍꯥꯏꯁꯨ ꯍꯥꯏꯕꯅꯦ ꯇꯥꯕ꯭ꯔꯣ
ꯎꯝ
ꯍꯁꯨ ꯊꯗꯨ ꯀꯣꯜꯁꯦ ꯑꯝꯇ ꯇꯧꯔꯣ ꯑꯃꯨꯛ ꯍꯪꯕꯤꯅꯤꯅꯦ
ꯍꯣꯏ ꯑꯃꯨꯛꯇꯪ ꯀꯟꯐꯔꯦꯟꯁ ꯄꯤꯔꯒ
ꯍꯣꯏ ꯍꯣꯏ ꯑꯃꯨꯛꯇꯪ ꯀꯟꯐꯔꯦꯟꯁ ꯄꯤꯗꯨꯒ ꯑꯃꯨꯛꯇꯪ ꯍꯟꯅꯤꯡ
ꯅꯝꯕꯔ ꯄꯤꯈꯤꯕꯗꯨꯔꯣ ꯑꯃ ꯄꯤꯈꯤ ꯍꯥꯏꯗꯥꯏꯅꯦ
ꯐ ꯐ
ꯑꯣ ꯀꯗꯣꯒꯤꯅ ꯀꯥ ꯑꯗꯣ ꯀꯃꯥꯏꯅ ꯇꯧꯒꯦ
ꯈꯪꯗꯦ ꯑꯗꯨꯗꯤ ꯑꯩꯁꯨ ꯒ꯭ꯌꯥꯟ ꯇꯥꯗꯦ ꯀꯃꯥꯏꯅ ꯇꯧꯔꯤꯅꯣꯔ ꯈꯔ ꯐꯔꯅꯤ ꯎꯝ ꯑꯃꯗꯣ ꯑꯁꯤ ꯃꯥꯒꯤ ꯀꯩꯅꯣꯗꯣ ꯃꯇꯝꯗꯣ ꯑꯗꯨꯒꯤ ꯋꯥꯅꯤ ꯑꯗꯨꯗ ꯐꯖꯅ ꯑꯃꯨꯛ ꯍꯪꯅꯤꯡꯉꯦꯕ ꯃꯥꯗꯤ ꯀꯩꯁꯨ ꯀꯥꯏꯗꯦ ꯇꯧꯅꯤꯡꯕ ꯇꯧꯔꯁꯅꯨ ꯑꯁ ꯑꯗꯨ ꯑꯗꯥ ꯑꯩꯒꯤꯗꯣ ꯇꯨꯃꯤꯟꯅ ꯂꯩꯔꯤꯒꯦꯕꯗꯣ ꯑꯩꯒꯤꯗꯤ
ꯂꯩꯌꯣꯕ ꯑꯗꯣ ꯃꯥꯔꯥ ꯇꯟꯒꯗꯤ ꯑꯃꯨꯛꯇꯪ ꯁꯥꯟꯅꯕꯅꯗꯤ
ꯐꯩ ꯐꯩ ꯑꯗꯨꯅꯦ
ꯃꯥ ꯑꯗꯨ ꯁꯥꯟꯅꯗ꯭ꯔꯗꯤ ꯃꯥꯅ ꯑꯗꯨꯁꯨ ꯁꯥꯟꯅꯗ ꯑꯗꯨꯒ ꯅꯨꯄꯥ ꯊꯤꯕꯤꯌꯣ ꯊꯤꯕꯤꯌꯣ ꯗꯗꯤ ꯍꯥꯏꯂꯩ ꯑꯩꯈꯣꯏꯗ ꯑꯗ ꯃꯋꯥꯅꯥꯗꯤ ꯁꯣꯝꯗ ꯃꯥꯏꯗ ꯑꯗꯨꯝ ꯊꯒꯠꯇꯅꯗ ꯑꯗꯨꯝ ꯂꯩꯔꯦ ꯑꯗꯨꯒ ꯀꯃꯥꯏꯅ ꯊꯤ ꯐꯪ
ꯀꯅꯥꯕꯨꯅꯣ
ꯑꯁ ꯏꯅꯥꯎꯅꯨꯄꯤ ꯃꯆꯥꯗꯣ
ꯎꯝ ꯎꯝ
ꯍꯪꯉꯨ ꯆꯠꯂꯣꯑꯣ ꯐꯣꯟ ꯀꯥꯏꯗ ꯀꯞꯇꯕꯤꯗꯥ ꯍꯥꯏꯌꯣ ꯆꯠꯂꯣ ꯀꯞꯇꯕꯤꯗ
ꯃꯥꯁꯦ ꯃꯩꯇꯩꯔꯣꯟꯗꯤ ꯂꯣꯏ ꯉꯥꯡꯕ ꯐꯖ ꯍꯩꯔꯝꯃꯅꯤꯀꯣ
ꯑꯣ ꯑꯣ ꯑꯣ ꯂꯩꯔꯦ ꯂꯩꯔꯦ ꯍꯥꯎ ꯂꯩꯔꯦ ꯂꯥꯛꯑꯣ ꯄꯤꯔꯣ ꯆꯦꯆꯦ ꯀꯩꯅꯣ ꯇꯧꯕꯤꯔꯒꯦ ꯎꯝ ꯁꯦ ꯁꯦ ꯁꯦ ꯆꯠꯂꯣ ꯆꯠꯂꯣ ꯆꯠꯂꯣ ꯄꯦꯜꯂꯕꯅꯤ
ꯄꯦꯜꯂꯦꯗꯥ ꯃꯥꯁꯦ ꯔꯣꯟꯗꯤ ꯐꯖꯅ ꯉꯥꯡꯕ ꯍꯩ
ꯑꯩꯈꯣꯏꯅ ꯑꯗꯨꯝ ꯉꯥꯡꯕ ꯗꯤ ꯕꯥꯞ ꯇꯥꯕ ꯃꯥ ꯊꯣꯛꯇꯤ ꯊꯣꯛꯇꯕ
ꯑꯣ ꯑꯣ ꯑꯣ
ꯉꯥꯡꯕꯗꯤ ꯒ꯭ꯌꯥꯟ ꯇꯥꯕ
ꯑꯥ ꯑꯥ ꯑꯥ ꯑꯥ
ꯒ꯭ꯌꯥꯟ ꯇꯥꯔꯥ ꯃꯔꯣꯟꯗꯤ ꯊꯣꯛꯇꯥꯕꯩ ꯋꯥꯅꯦꯕ
ꯎꯝ
ꯋꯥꯏꯍꯦ
ꯑꯁꯦꯡꯕ ꯋꯥꯕꯅꯦꯍꯦ ꯊꯕꯛ ꯆꯠꯄ ꯍꯥꯏꯕꯁꯦ ꯑꯩꯈꯣꯏꯁꯨ ꯆꯝꯕꯅꯦ ꯌꯨꯝꯕꯨ ꯌꯧꯈ꯭ꯔꯗꯤꯅꯦ ꯐꯃꯨꯡꯗ ꯐꯗ꯭ꯔꯥꯛ ꯇꯥꯔꯦ ꯄꯣꯠꯅꯤ
ꯑꯁ ꯑꯩ ꯉꯔꯥꯡ ꯅꯪ ꯐꯣꯟ ꯇꯧꯔꯛꯄꯒꯗꯣ ꯈꯪꯍꯧꯗ꯭ꯔꯦ ꯆꯥꯛ ꯇꯣꯛꯄꯒ ꯑꯗꯨꯝ ꯐꯤ ꯍꯦꯛ ꯀꯨꯞꯁꯜꯂꯕ ꯏꯁꯥꯗ ꯑꯗꯨꯝ ꯂꯣꯏꯔꯦ ꯃꯣꯟꯕꯨ ꯍꯦꯛ ꯄꯥꯏꯕ ꯐꯪꯉꯕ ꯑꯗꯨꯝ ꯇꯨꯝꯃꯤꯃꯦ ꯌꯥꯗ꯭ꯔꯦ ꯍꯟꯗꯛꯇ ꯇꯨꯝꯕꯗ ꯇꯨꯝꯕꯗ ꯂꯣꯏꯔꯦ ꯅꯣꯏꯕ꯭ꯔꯥꯗꯤ ꯁꯨꯝ ꯅꯣꯏ ꯅꯣꯏꯗꯤ
ꯑꯥ
ꯆꯥꯕꯗ ꯆꯥꯕꯗ ꯆꯥꯕꯗꯁꯨ ꯂꯣꯏꯔꯝꯅꯦ
ꯀ ꯂꯣꯏꯁꯦ ꯅꯪꯅ ꯆꯥꯔꯦ ꯀꯌꯥ ꯆꯥꯗꯦ
ꯁꯥꯥꯕ ꯍꯧꯔꯕꯅꯦ ꯍꯧꯖꯤꯛ ꯑꯃꯨꯛꯀ
ꯌꯥꯏ ꯌꯥꯏ ꯑꯩꯗꯤ ꯌꯥꯗ꯭ꯔꯦ ꯄꯨꯛꯇꯣ ꯊꯝꯐꯝ ꯂꯩꯇ꯭ꯔꯦ ꯇꯤꯟꯒꯤꯖꯤꯅ ꯇꯤꯟꯒꯤꯗꯤ ꯌꯥ
ꯎꯝ ꯑꯁ ꯍꯌꯦꯡꯗꯤ ꯈꯔ ꯀꯣꯝꯃꯅꯤ ꯊꯕꯛ ꯍꯪꯆꯤꯠꯇꯤ ꯑꯃꯨꯛꯀ ꯏꯁ ꯂꯝ ꯑꯅꯤꯅꯤ ꯆꯠꯇꯣꯏꯁꯦ
ꯇꯔꯤꯒꯤꯔꯤ ꯅꯆꯗꯦꯕ
ꯀꯗꯣ
ꯑꯣ ꯑꯣ ꯑꯣ
ꯔꯒꯥꯏꯔꯣꯡꯒ ꯒꯦꯝ ꯚꯕꯤꯂꯦꯁꯀ
ꯏꯗ ꯂꯗ ꯍꯥꯏ
ꯍꯥꯥ
ꯑꯣ ꯑꯩꯈꯣꯏ ꯗꯥꯏꯅꯥꯅ ꯅꯪ ꯊꯦꯡꯅꯩ ꯍꯥꯏꯗ꯭ꯔꯕ
ꯊꯦꯡꯅꯔꯤꯅꯦ
ꯄꯤꯂꯨꯗꯤ
ꯀꯩꯗꯧꯔꯒꯦ
ꯏꯣꯅꯕ
ꯆꯥꯛ ꯆꯥꯅꯔꯤꯌꯦ ꯃꯣꯏ
ꯌꯦꯪꯕꯤꯖꯥꯔꯕꯣ
ꯆꯥꯗ꯭ꯔꯦ ꯑꯩ ꯆꯥꯛ ꯂꯥꯃ ꯄꯣꯛꯇ꯭ꯔꯔꯤꯦꯅ
ꯎꯝ ꯌꯥꯏ ꯌꯥ
ꯀꯔꯤ ꯀꯥꯡꯉꯨꯅꯤ ꯁꯤꯔꯅꯤ ꯉꯍꯥꯛ ꯐꯕꯁꯤꯗ
ꯎꯝ ꯍꯧꯖꯤꯛꯀꯥꯟꯖꯤꯛ ꯇꯧꯗꯤ ꯇꯧꯔꯕꯅꯤ ꯀꯥꯡꯁꯤꯁꯨ ꯌꯥꯗ꯭ꯔꯕ ꯃꯅꯦ
ꯁꯥꯕꯅꯁꯨ ꯌꯥꯗ꯭ꯔꯦꯀꯣꯗꯔꯁ
ꯎꯝ ꯁꯔꯦ ꯁꯥꯕꯔꯤ ꯐꯥꯒꯤ ꯅꯠꯇ꯭ꯔꯦ ꯐꯖꯅ ꯁꯥꯔꯦ
ꯑꯁ ꯀꯥꯂꯦꯟꯒ ꯐꯖꯅ ꯑꯃꯨꯛꯀ ꯊꯣꯔꯛꯑꯗꯤ ꯁꯤꯔꯅꯤ
ꯑ ꯋꯥꯋꯥꯂꯤ
ꯍꯧꯔꯛꯇ ꯉꯥꯏꯔꯤꯔꯤꯕ ꯍꯧꯔꯛꯄꯗ ꯁꯤ ꯁꯥꯔ ꯂꯩꯔꯦ
ꯃꯥꯅꯦ ꯃꯥꯅꯦ
ꯃ ꯍꯥꯏꯒꯦ ꯆꯪꯁꯤꯔꯗꯤ ꯇꯠꯇ꯭ꯔ ꯀꯝ ꯀꯟꯦ
ꯍ ꯍꯥ ꯈꯥꯟꯅꯕꯅꯕ ꯆꯁꯦ
ꯎꯝꯨꯡ
ꯁꯝ ꯁꯝꯃꯔ ꯃꯌꯥꯏꯔꯣꯝꯗꯣ ꯑꯗꯨꯗ
ꯀꯩꯅꯣꯗꯣ ꯆꯠꯁꯦ ꯋꯥꯇꯔꯐꯣꯜꯒꯤꯗꯣ
ꯆꯠꯆꯩ ꯑꯗꯨꯅꯦ ꯑꯩꯗꯤ ꯑꯁ
ꯕꯤꯔꯌꯥꯅꯤꯗꯣ
ꯕꯤꯔꯌꯥꯅꯤꯗ
ꯕꯤꯔꯌꯥꯅꯤꯒꯤ ꯅꯠꯇ꯭ꯔꯁꯨ ꯀꯩꯅꯣꯒꯤꯗꯨꯁꯨ ꯌꯥꯅꯤ ꯁꯤ ꯀꯩꯅꯣꯒꯤꯗꯣꯡ ꯅꯍꯥꯟꯒꯤꯗꯣ
ꯎꯝ ꯑꯦ ꯌꯥ ꯎꯝ ꯊꯃꯒꯀꯣ
ꯎꯝ